ꯑ
ꯍꯜꯂꯣ ꯎꯝ ꯇꯥꯕ꯭ꯔꯣ ꯇꯥꯏꯌꯦ ꯑꯗꯨ ꯅꯪꯒꯤ ꯅꯪ ꯀꯣꯜꯒꯤ ꯀꯩꯅꯣꯗꯣ ꯀꯩꯝ ꯇꯧꯗꯕ꯭ꯔꯥ
ꯀꯩ
ꯃꯁꯤꯡꯗ
ꯃꯁꯤꯡꯗꯣ ꯉꯁꯥꯏ ꯁꯥꯟꯅꯒꯤ ꯇ꯭ꯋꯦꯟꯇꯤꯒ ꯐꯥꯏꯐ
ꯃꯈꯥ ꯇꯥꯔꯛꯄ꯭ꯔꯕ
ꯇꯥꯔꯛꯇꯦ
ꯑꯣ ꯌꯥ ꯌꯥꯔꯦ ꯑꯗꯨꯗꯤ ꯑꯩꯉꯣꯟꯗꯗꯤ ꯑꯗꯨꯃꯥꯏꯅ ꯇꯦ ꯑꯣ ꯌꯥꯔꯦ ꯌꯥꯔꯦ ꯏꯕꯥꯅꯤ ꯀꯌꯥꯔꯛ ꯁꯨꯈ꯭ꯔꯒꯦ
ꯉꯁꯥꯏ ꯅꯨꯡꯊꯤꯟ ꯁꯥꯟꯅꯕꯗꯨꯔꯥ
ꯑ ꯑꯗꯨ ꯅꯪꯅ ꯑꯅꯤꯔꯛ ꯇꯧꯔꯛꯈꯤꯕ꯭ꯔꯥ
ꯑꯥ ꯑꯗꯨꯒ ꯆꯤꯆꯦꯅ ꯑꯃꯨꯛ ꯇꯧꯔꯦ
ꯑꯥ
ꯑꯗꯨꯒꯤ ꯃꯇꯨꯡꯗ ꯑꯁ ꯑꯩ ꯁꯤꯅ ꯂꯣꯏꯔꯝꯗꯣꯏ ꯃꯥꯜꯂꯦ
ꯑꯍꯨꯝꯂ ꯋꯥꯠꯂꯝꯗꯧ ꯃꯥꯜꯂꯦꯀꯣ
ꯑꯥ
ꯎꯝ ꯎꯝ ꯑꯩ ꯉꯥꯎꯔꯕ
ꯌꯥꯔꯤꯕꯣ ꯑꯗꯨꯝ ꯍꯦꯛ ꯇꯧꯔꯣꯑꯣ
ꯍꯣꯏ ꯍꯣꯏ
ꯆꯥꯡ ꯆꯥ ꯑ ꯆꯥꯔꯦ
ꯀꯩ ꯍꯤꯡꯖꯥꯡ
ꯎꯝ ꯈꯣꯡ ꯅꯠꯇꯦ ꯇꯣꯔꯕꯣꯠꯀ ꯕꯣꯔꯤꯒ ꯊꯣꯡꯕ
ꯎꯝ ꯍꯥꯎꯊꯔꯦ
ꯎꯝ ꯍꯥꯎ ꯇꯦꯗ
ꯕꯣꯅꯤꯡꯒꯤꯗꯨꯔꯥ
ꯑꯥ
ꯑꯣ ꯍꯣꯁꯇꯦꯜꯗ ꯂꯥꯛꯑ ꯆꯥꯔꯦꯔ
ꯑꯥ
ꯌꯨꯝꯗ ꯌꯥꯔꯛꯀꯦ ꯂꯩꯇꯦ
ꯌꯨꯝꯗꯩ ꯀꯥꯔꯛꯇꯦ
ꯄꯨꯡ ꯀꯌꯥ ꯑꯗꯥꯏ ꯑꯣꯏꯒꯦ
ꯑꯩ ꯉꯁꯥꯏ ꯄꯨꯡ ꯑꯍꯨꯝ ꯑꯗꯨꯋꯥꯏ ꯑꯣꯏꯔꯅꯤ
ꯎꯝ ꯑꯗꯨꯝ ꯉꯜꯂꯦꯀꯣ ꯑꯗꯨꯗꯤ
ꯑꯝ ꯑꯗꯒꯤ ꯑꯇꯩ ꯑꯇꯩ ꯐꯤꯔꯣꯟꯜ ꯀꯩ ꯀꯩ ꯑꯃꯨꯛ ꯃꯌꯥꯝ ꯂꯣꯏꯁꯟ ꯂꯩꯔꯦ ꯀꯣꯏ ꯆꯥꯏ ꯆꯥꯏ ꯊꯃꯣꯩ
ꯑꯣ
ꯁꯤꯁꯦ ꯍ ꯀꯩ ꯌꯦꯟꯖꯥꯡ ꯆꯥꯔꯒꯦ
ꯑꯁ ꯉꯁꯤ ꯉꯁꯥꯏ ꯏꯆꯦꯕꯤꯗꯥꯞꯇꯤꯅ ꯈꯦꯆꯤ ꯄꯨꯣꯔꯛꯑꯦꯅꯅꯦ ꯑꯗꯨ ꯅꯨꯡꯗꯥꯡ ꯋꯥꯏꯔꯝ ꯆꯥꯔꯨꯔꯦ ꯑꯗꯨꯩ ꯆꯥꯅꯤꯡꯗꯗꯅ ꯆꯥꯔꯣꯏꯁꯦ
ꯎꯝ ꯎꯝ ꯍꯧꯖꯤꯛ ꯑꯥꯏꯔꯟ ꯇꯧꯕ ꯂꯥꯛꯑꯝꯕꯅꯦ ꯏꯃꯥꯟꯕꯤꯒꯤ
ꯎꯝ ꯃꯥ ꯆꯔꯅꯤ
ꯎꯝ ꯃꯣꯏ ꯍꯌꯦꯡꯒꯤ ꯀꯩꯅꯣ ꯇꯧꯕꯒꯤ ꯃꯣꯏ ꯃꯅꯤꯄꯨꯔꯤ ꯗꯤꯄꯥꯔꯠꯃꯦꯟꯒꯤ ꯀꯩꯅꯣꯃ ꯂꯩ ꯃꯥꯂꯦ
ꯎꯝ
ꯑꯗꯨ ꯑꯗꯨꯕꯤ
ꯍꯞꯇꯥ ꯑꯅꯤꯗꯥꯔꯌꯥ
ꯈꯥꯎꯗꯦ ꯀꯌꯥ ꯀꯨꯅꯛꯇꯅꯗꯤ
ꯎ ꯃꯥ ꯉꯁꯦ ꯁꯞꯇꯝ ꯀ ꯍꯥꯏꯥꯏ ꯀꯨꯝꯨꯝ ꯇꯧ
ꯎꯝ
ꯑꯁ ꯊꯕꯛꯅꯦ ꯍꯥꯏꯗ ꯀꯣꯏꯕ ꯅꯠꯇꯦ ꯍꯥꯏꯗꯣ
ꯑꯣ ꯥꯏ ꯑꯩꯅ ꯅꯨꯡꯉꯥꯏꯗꯣꯔꯦ ꯑꯗꯨꯗꯤ ꯀꯣꯏꯕꯒ ꯐꯪꯗꯣꯏ ꯃꯥꯟꯗꯤꯦ
ꯎ
ꯁꯤꯂꯣꯡꯗ ꯌꯥꯝꯗꯤ ꯅꯨꯡꯉꯥꯏꯌꯦ ꯉꯍꯥꯏ ꯑꯝꯇꯗꯤ ꯆꯠꯇ꯭ꯔꯤ ꯆꯠꯅꯤꯡꯉꯦ ꯍ
ꯍꯧꯖꯤꯛꯅ ꯍꯦꯟꯅ ꯅꯨꯡꯉꯥꯏꯗꯧ ꯃꯥꯟꯗ꯭ꯔꯣ ꯍꯥꯏ ꯁꯥꯃꯤꯅꯨꯀꯣ
ꯎꯝ ꯍꯣꯏ ꯑꯗꯣ ꯊꯥꯏꯅꯗꯤ ꯀꯣꯂꯦꯖꯀꯤꯒꯨꯝꯕ ꯏꯁꯇꯗꯤ ꯇꯨꯔꯒꯨꯝꯕ ꯆꯠꯄꯁꯦ ꯑꯥꯎꯠꯁꯥꯏꯗꯠꯇꯒ ꯌꯥꯝ ꯆꯠꯅꯕꯅꯦꯕ ꯑꯩꯈꯣꯏꯅ ꯀꯣꯂꯦꯖ ꯀꯥꯔ ꯀꯥꯟꯗꯗꯤ
ꯐꯖꯔꯦ ꯑꯥꯎꯠꯁꯥꯏꯠ ꯅꯠꯇ꯭ꯔꯁꯨ ꯃꯣꯔꯦ ꯐꯥꯎꯗꯤꯀꯣ ꯃꯣꯔꯦ ꯐꯥꯎꯗꯤ ꯑꯗꯨꯝ ꯄꯨꯕꯤꯕꯅꯦꯕꯀꯣ
ꯎꯝ
ꯑꯩꯅ ꯉꯔꯥꯡꯉꯥꯏꯗ ꯑꯩꯈꯣꯏꯐꯧ ꯃꯇꯨꯡ ꯏꯜꯂꯒ ꯃꯣꯔꯦ ꯑꯃꯨꯛꯇꯪ ꯆꯠꯈ꯭ꯔꯦꯇꯤ ꯇꯨꯔꯗ
ꯑꯣ ꯃꯣꯔꯦ ꯁꯨꯡꯆꯠ ꯆꯠꯇꯕꯤꯗ ꯑꯗꯨꯝ ꯆꯠꯄ ꯐꯪꯗꯕꯤ ꯂꯣꯏꯁꯟꯈꯤꯗꯔꯕ ꯈꯪꯗꯦ
ꯑꯗꯨꯅꯦ ꯍꯥꯏꯗꯤ ꯑꯩꯈꯣꯏ ꯀꯣꯂꯦꯖꯀꯤ ꯑꯣꯏꯅꯗꯤ ꯃꯣꯔꯦꯗꯤ ꯈꯨꯆꯠꯂꯝꯅꯤ ꯆꯍꯤ ꯈꯨꯗꯤꯡꯒꯤ ꯌꯕ ꯆ ꯄ꯭ꯔꯣꯒ꯭ꯔꯥꯝ ꯇꯧꯕꯅꯤ
ꯏꯔꯥꯡ ꯇꯧꯈꯤꯕꯗꯣ ꯍ
ꯏꯔꯥꯡ ꯇꯧꯈꯤꯕꯗꯤ ꯑꯗꯨ ꯇꯣꯛꯈ꯭ꯔꯦ ꯑꯗꯩ ꯏꯔꯥꯡꯦꯛ ꯍꯧꯔꯛꯄꯩ ꯃꯇꯥꯡꯗꯨꯁꯨꯅꯦ ꯀꯩ ꯗꯤꯄꯥꯔꯠꯃꯒꯤꯦꯣ ꯈꯪꯗꯦ ꯑꯩꯈꯣꯏꯐꯥꯎꯗꯤꯤ ꯆꯨꯔꯆꯥꯟꯄꯨꯔꯗꯒ ꯆꯠꯂꯨꯕꯅꯦꯕ
ꯑꯣ
ꯍꯧꯖꯤꯛꯇꯤ ꯑꯇ ꯆꯠꯇ꯭ꯔꯦꯗ ꯑꯩꯈꯣꯏ ꯃꯇꯝꯗꯗꯤ ꯇꯂꯂꯤꯌꯥ ꯁꯨꯝ ꯂꯥꯏꯛ ꯁꯨꯝ ꯂꯥꯏꯔꯤꯛꯇ ꯇꯧꯕꯗꯨꯁꯨ ꯇꯟꯗ꯭ꯔꯣ
ꯎꯝ ꯏꯟꯇ꯭ꯔꯦꯁ ꯑꯥꯏꯇꯕꯂꯣ
ꯑꯗꯨꯅ ꯍꯥꯏꯁꯦ ꯀꯣꯏꯕ ꯅꯣꯡ ꯐꯥꯗꯣꯛ ꯌꯥꯔꯗꯤ ꯈꯔꯕꯤꯠꯇꯨ ꯂꯩ ꯀꯗꯕ ꯂꯛ ꯠꯇ ꯇꯧꯂ
ꯑꯣ ꯍꯥꯏꯥꯟꯅ ꯑꯇꯣꯞꯄ ꯗꯤꯄꯥꯔꯠꯃꯦꯟꯒꯤꯅ ꯈꯤꯇꯪꯕꯨ ꯑꯃꯨꯛ ꯆꯠꯂꯤꯕ ꯑꯁ ꯑꯩꯈꯣꯏ ꯗꯤꯄꯥꯔꯠꯃꯦꯟꯁꯤ ꯀꯩꯗꯧꯔꯅꯣ ꯈꯪꯗꯦ
ꯍꯟꯗꯛꯀꯤ ꯀꯩꯁꯨꯝꯗ ꯆꯠꯇ꯭ꯔꯤꯕ
ꯆꯠꯇ꯭ꯔꯤ
ꯃꯊꯪ ꯆꯠꯇꯣꯏ ꯖꯥꯠꯂꯥ
ꯁꯨꯄ ꯄꯨꯄꯨ ꯀ
ꯑꯁ ꯑꯩꯈꯣꯏꯒꯤ ꯍꯥꯏꯆꯣꯗꯤꯗꯣ
ꯎꯝ
ꯑꯍꯟ ꯑꯣꯏꯁꯜꯂꯛꯑꯅꯤꯅ ꯃꯥꯗꯤ ꯀꯌꯥꯁꯨ ꯆꯠꯅꯤꯡꯉꯝꯃꯔꯣꯏ ꯍꯥꯏꯕ
ꯍꯣꯏ ꯋꯥꯔꯝꯕꯅꯤ ꯃꯥꯒꯤ ꯆꯗꯃ ꯑ
ꯅꯍꯥꯒꯨꯝꯕ ꯑꯣꯏꯔꯒꯗꯤ ꯆꯠꯅꯤꯡꯗꯧꯕ ꯃꯥꯗꯤ ꯑꯍ ꯑꯣꯏꯔꯝꯅꯤ
ꯌꯥꯗ ꯃ ꯀꯇ ꯑ ꯌꯥꯇ ꯃꯥꯔ
ꯎꯝ ꯍꯣꯏ ꯀꯣꯏꯕ ꯂꯥꯡꯕ ꯄꯥꯝꯖꯕꯅ ꯃꯥꯅꯤ
ꯎꯝ ꯍꯣꯏ ꯋꯥꯃꯦ ꯋꯥ ꯂꯥꯡꯗ ꯃ ꯀꯗꯨꯒ
ꯍ ꯑꯥ ꯈꯪꯗꯦꯗ ꯄꯣꯠꯅꯤ ꯂꯧꯔꯒꯁꯦ ꯊꯋꯥꯏ ꯅꯨꯡꯉꯥꯏꯇꯦ
ꯑꯗꯨꯅꯤ ꯃꯤꯒꯤꯗꯤ ꯌꯥꯝ ꯄꯨꯕꯤꯒꯗꯕꯅꯦ ꯍꯥꯏꯕ ꯁꯨꯡꯄꯣꯛ ꯍꯦꯛ ꯄꯨꯗꯦ ꯍꯥꯏꯕ
ꯆꯠꯐꯝꯗꯨ ꯑꯩꯈꯣꯏꯅꯕꯨ ꯏꯊꯣꯛ ꯊꯣꯛꯏꯅꯦ
ꯎꯝ
ꯃꯤꯒꯤꯗꯤ ꯆꯠꯐꯝ ꯂꯩꯇ꯭ꯔꯤꯅꯦꯕ ꯑꯩꯈꯣꯏꯁꯤꯁꯨꯖ ꯆꯠꯇꯦ
ꯎꯝ ꯄꯩꯁꯥꯒ ꯂꯩꯇ꯭ꯔꯤꯕ꯭ꯔꯥ
ꯑꯁ ꯄꯩꯁꯥ ꯂꯩꯇꯅꯦꯃꯤ ꯄꯩꯁꯥ ꯀꯥꯏꯗꯔꯛꯇꯣꯏꯅꯤ ꯃꯤ ꯀꯩꯅꯣ ꯈꯨꯒꯤ ꯁꯇꯗꯤ ꯆꯨꯔ ꯕꯩ ꯄꯩꯁꯥ ꯀꯥꯏꯗꯔꯛꯇꯣꯏꯅꯦ ꯑꯗꯨꯒ ꯑꯩꯈꯣꯏꯗ ꯑꯩꯈꯣꯏꯅꯁꯨ ꯈꯥꯏꯒꯠꯅꫭꯏꯒꯦ ꯈꯥꯏꯒꯠꯅꯗꯣꯏꯅꯤꯅ ꯆꯠꯇꯣꯔꯦ ꯍꯥꯏꯔꯗꯤ
ꯑꯥ ꯑꯥ
ꯑꯗꯣ ꯑꯩꯈꯣꯏ ꯑꯗꯨꯝ ꯄꯣꯛꯆꯗꯧ ꯂꯩꯔꯕꯗꯣ
ꯑ ꯀꯥꯏꯊꯔꯛꯏꯕ ꯄꯩꯁꯥꯗꯨꯅ ꯀꯗꯥꯏꯗ ꯊꯝꯈ꯭ꯔꯕꯅꯣ ꯃꯣꯏ ꯑꯗꯨꯝ ꯂꯣꯏꯁꯟꯅꯈ꯭ꯔꯕꯥꯕ
ꯄꯩꯁꯥ ꯃꯣꯏ ꯆꯥ ꯊꯛꯑ ꯃꯤꯜ ꯃꯣꯏ ꯆꯥ ꯂꯣꯜꯂꯝꯝꯃꯅꯤ ꯆꯥ ꯂꫭꯜꯂ ꯊꯛꯑꯝꯃꯅꯤ ꯃꯣꯏ
ꯑꯗꯨ ꯅꯣꯏ ꯑꯩꯈꯣꯏꯒꯤ ꯍꯟꯗꯛꯇꯤ ꯅꯪ ꯌꯨꯝꯗꯩ ꯀꯩꯗꯧꯕ ꯍꯥꯏꯔꯑꯣ
ꯑꯩ ꯉꯥꯁꯥꯏ ꯄꫭꯔꯛꯏ ꯗꯣ ꯍꯩꯅꯧꯅꯦ ꯍꯥ ꯍꯩꯅꯧꯅꯦ ꯆꯨꯖꯥꯛꯅꯦ
ꯑꯣ
ꯑꯗꯒꯤ ꯀꯩ ꯀꯩ
ꯈꯔ ꯄꯨꯔꯛꯑꯦꯕ ꯅꯠꯇ꯭ꯔꯥ ꯆꯥꯕ ꯌꯥꯕꯒꯩ ꯎꯝ ꯀꯤꯍꯣꯝ ꯍꯧꯖꯤꯛ ꯍꯣꯡꯉꯕꫭ
ꯇꯥꯡꯉꯦ
ꯎꯝ ꯀꯥꯡ ꯌꯧꯗ꯭ꯔꯤ ꯕꯥꯎꯗꯤ ꯈꯔ ꯇꯥꯡꯒꯤꯗꯧ ꯃꯥꯜꯂꯦ
ꯑꯗꯣ ꯑꯆꯥꯄꯣꯠ ꯈꯔꯒ ꯑꯗꯨꯃꯥꯏꯅ ꯁꯋꯥꯏꯗꯩ ꯈꯔ ꯂꯩꯔꯝꯃꯦ
ꯎꯝ ꯑꯗꯨ ꯃꯉꯥꯏ ꯅꯠꯇ꯭ꯔꯥ
ꯎꯝ ꯆꯥꯛ ꯆꯥꯕ ꯌꯥꯗꯕꯅꯤꯅ ꯑꯁ ꯍꯧꯖꯤꯛ ꯅꯨꯡꯗꯥꯡꯒꯤ ꯏꯖꯥꯡꯗꯨꯁꯨ ꯌꯥꯝꯊꯤ ꯍꯥꯎꯇꯦꯕ ꯀꯥꯡꯉꯧꯅꯦꯅ ꯑꯃ ꯄꯤꯔꯛꯑꯦ ꯑꯗꯨꯁꯨ ꯄꯉꯧꯗ ꯉꯧꯁꯟꯕꯩ ꯇꯥꯏꯞꯇ ꯑꯗꯨꯃꯥꯏꯅ ꯄꯉꯧ ꯉꯧꯁꯟꯕꯗꫭ ꯑꯩꯗꯤ ꯆꯤꯡꯍꯤ ꯃꯅꯝꯒꯤ ꯇꯥꯏꯞ ꯅꯝꯃꯦꯕ ꯍꯥꯏꯕ ꯌꯥꯝꯅ ꯊꯤ ꯑꯉꫭ
ꯍ ꯈꯔꯥꯎ ꯆꯪꯉꯨ ꯌꯥꯗꯕꯗꯣ
ꯎꯝ ꯑꯗꯨ ꯊꯨꯝ ꯃꯣꯔꯣꯛꯁꯨ ꯑꯃꯠꯇ ꯅꯝꯗꯦ
ꯎꯝ ꯍꫭꯁꯇꯦꯜ ꯂꯩꯕ ꯕꯩ ꯑꯋꯥꯕ ꯍꯥꯏꯁꯦ ꯑꯗꯨ ꯃꯉꯥꯏꯔꯦ ꯍꯣꯁꯇꯦꯜꯁꯦ ꯆꯥꯛꯀꯨꯝꯕ ꯍꯥꯎꯔꯒꯗꯤꯀꯣ ꯂꯩꯕꯗ ꯅꯨꯡꯉꯥꯏꯕ ꯆ ꯊꯛ ꯅꯨꯡꯉꯥꯏꯔꯗꯤ ꯂꯩ ꯅꯨꯡꯉꯥꯏꯗꯅꯀꯣ
ꯎꯝ ꯆꯥꯛꯇꯨꯁꯨ ꯃꯅꯝ ꯅꯝ ꯊꯤꯗꯣꯛꯦ ꯁꯨꯄꯔ ꯑꯣꯏꯕꯒꯤ ꯁꯦꯡꯅ ꯆꯥꯝꯗꯕ ꯌꯥꯗꯣꯏꯔꯥ ꯀꯩ ꯍꯥꯏꯗꯣꯏꯔꯣ ꯆꯦꯟꯖꯖꯣꯡꯕ ꯌꯥꯜꯂꯁꯨ ꯁꯨꯄꯔꯅꯗꯤ ꯍꯦꯟꯅꯗꯤ ꯌꯥꯜꯂꯝꯃꯅꯤ ꯑꯐꯕꯅꯗꯤ ꯀꯩꯁꯨ ꯍꯦꯟꯅꯗꯤ ꯌꯥꯜꯂꯝꯃꯔꯣꯏꯕ
ꯍꯣꯏ ꯑꯗꯨꯕꯨꯗꯤ ꯃꯣꯏꯁꯨ ꯃꯣꯏꯅ ꯇꯣꯡ ꯃꯣꯏꯁꯨ ꯃꯣꯏ ꯇꯣꯡꯅꯕ ꯍꯣꯠꯅꯔꯛꯄꯗ ꯎꯝ
ꯎꯝ ꯑꯗꯣ ꯑꯩꯈꯣꯏꯒꯤꯁꯨ ꯄꯤꯗꯤ ꯄꯤꯔꯛꯑꯝꯗꯣ ꯃꯥꯜꯂꯦ ꯣꯔꯃꯦꯟꯒꯤ ꯍꯣꯁꯇꯦꯜꯅꯤꯅ ꯋꯥ ꯍꯣꯁꯇꯦꯜꯦꯜꯒꯤ ꯎ ꯀꯃꯥꯏꯅ ꯇꯧꯔꯤꯅꯣ ꯈꯪꯗꯦꯕꯁ ꯌꯥꯝ ꯍꯥꯎꯇ ꯁꯤꯕꯣ
ꯑ ꯆꯥꯛꯇꯨ ꯁꯨꯄꯔ ꯑꯣꯏꯔꯦ ꯔꯒꯁꯨ ꯍꯤꯟꯖꯥꯡꯗꯣ ꯍꯥꯎꯅ ꯇꯧꯔꯒꯗꯤ ꯑꯗꯨꯝ ꯍꯥꯎꯋꯅꯤꯅꯒꯁꯨ ꯄꯔꯣꯏ
ꯎꯝ ꯍꯣꯏ
ꯑꯗꯩ ꯆꯥꯛꯁꯨ ꯍꯥꯎ ꯍꯟꯖꯥꯡꯁꯨ ꯍ
ꯑꯗꯨꯅꯤ ꯇꯣꯉꯥꯟꯅ ꯃꯦꯠꯁ ꯐꯤꯁꯨ ꯑꯃꯨꯛ ꯊꯤ ꯑꯗꯒꯤ ꯑꯦꯛꯁꯇ꯭ꯔꯥꯁꯨ ꯑꯃꯨꯛ ꯂꯩꯔ ꯆꯥꯏ ꯄꯩꯁꯥꯥꯁ ꯑꯗꯨꯝ ꯗꯕꯜ ꯗꯕꯜ ꯆꯠꯂꯦꯕ ꯎꯝ
ꯆꯍꯤꯍꯤ ꯁꯍꯤ ꯈꯔ ꯈꯥꯒꯣ
ꯑꯩ ꯁꯨꯝ ꯍꯣꯁꯇꯦꯜ ꯂꯩꯔꯛꯄꯗ ꯁꯨꯃꯥꯏꯅ ꯍꯥꯎꯇꯕꯁꯤꯗꯤ ꯑꯩꯊ ꯍꯗ ꯍꯥꯏꯥꯛꯇꯕ
ꯎꯝ ꯁꯤ
ꯍꯣꯏ ꯍꯥꯎꯕꯗꯤ ꯍꯥꯎꯔ ꯗꯦ ꯍꯥꯎꯇꯦ ꯍꯥꯎꯇꯦꯅ ꯑꯗꯨꯝ ꯍꯥꯏꯔꯒ ꯂꯣꯏ ꯂꯥꯛꯄ ꯉꯥꯛꯇꯅꯦꯕ ꯑꯗꯨꯏꯁꯨ ꯍꯟꯗꯛꯀꯤꯁꯤꯅ ꯌꯥꯝ ꯁꯥꯊꯤꯅ ꯍꯥꯎꯗꯕ ꯍꯥꯏꯇꯥꯔꯦ ꯎꯝ
ꯀꯨꯛꯆꯦꯔꯥꯀ
ꯑꯅꯧꯕꯁꯤꯅꯥ ꯑꯅꯧꯕꯁꯤꯁꯨ ꯐꯔꯛ ꯇꯥꯏ
ꯍꯥꯎ ꯆꯅ ꯊꯗ
ꯑ ꯍ ꯍꯣꯏ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
ꯑꯗꯩ ꯌꯨꯝꯗꯒꯤꯒ ꯂꯥꯛꯄꯗꯒ ꯉꯥꯏꯕꯒꯤꯒ ꯑꯣꯏꯔꯦ ꯌꯥꯝ ꯆꯥꯅꯤꯡꯗꯃꯤꯗꯨꯅꯦ ꯍꯣꯏ ꯍꯧꯖꯤꯛꯇꯒꯤꯁꯨ
ꯍꯣꯏ ꯍꯥꯏꯗꯤ ꯌꯨꯝꯗ ꯆꯥꯔꯨꯕ ꯍꯤꯟꯖꯥꯡꯗꯨꯒꯀꯣ
ꯎꯝꯝ ꯍꯣꯏ ꯌꯨꯝꯗꯩ ꯆꯥꯅꯤꯡꯗꯕ ꯏꯟꯁꯥꯡ ꯑꯃ ꯊꯣꯡꯉꯦ ꯍꯥꯏꯇꯥꯔꯁꯨ ꯅꯥꯀꯟꯗ ꯀꯥꯡꯉꯧ ꯑꯗꯨ ꯑꯗꯥ ꯃꯌꯥꯝ ꯌꯥꯎꯕꯅꯤꯅ
ꯎꯝ ꯈꯤꯇꯪ ꯂꯣꯏꯔꯁꯨ ꯆꯥꯕꯗ ꯑꯗꯨꯝ ꯃꯍꯥꯎ ꯂꯩꯕꯗꯣ
ꯏꯆꯦ ꯊꯝꯒꯦ ꯆꯆꯦ ꯑꯃꯨꯛ ꯇꯧꯔꯛꯑꯣ
ꯍꯣꯏ ꯍꯣꯏ ꯇꯃꯣ ꯊꯕꯅ
ꯎꯝ
ꯑ